ꯑ
ꯍꯜꯂꯣ ꯑꯣ ꯇꯥꯔꯕꯣ
ꯇꯥꯔꯕꯣ ꯑ ꯇꯥꯏ ꯎꯝ ꯑꯣ ꯈꯟ ꯍꯥꯏꯕ ꯏꯗꯤ
ꯑꯩꯁꯨ ꯀꯩ ꯋꯥꯔꯤ ꯁꯥꯟꯗꯣꯏꯅꯣ ꯈꯪꯗꯌꯦ ꯑꯗꯨꯝ ꯁꯅꯔꯁꯦ
ꯎꯝ
ꯆꯥꯛ ꯇꯣꯛ ꯇꯉꯥꯏꯒꯤ ꯀꯣꯟ ꯂꯣꯏꯁꯟꯒꯦ ꯇꯧꯔꯝꯕꯅꯦ ꯑꯗꯨꯗ ꯁꯨꯝ ꯉꯥꯏꯍꯥꯛ ꯁꯪꯕꯗꯨꯗ ꯅꯪꯅꯦ ꯃꯦꯁꯦꯁ ꯎꯔꯝꯕꯗꯣ ꯍ ꯇꯧꯔꯛꯄꯅꯤꯗ
ꯎꯝ ꯎ ꯀꯩꯅꯣ ꯌꯥꯝ ꯅꯨꯡꯉꯥꯏꯖꯦ ꯅꯣꯏ ꯑꯩꯈꯣꯏꯗꯤ ꯊꯣꯡꯉꯨ
ꯑꯍꯣꯏ ꯑꯍꯣꯏ ꯑꯌꯨꯛꯇꯨ ꯆꯥꯛ ꯉꯂꯦ ꯑꯩꯈꯣꯏꯗꯤ ꯑꯩꯈꯣꯏꯅ ꯑꯌꯨ
ꯑꯗꯨꯗꯤ ꯃꯥꯄꯟ ꯃꯈ ꯈꯥꯏꯑꯒ ꯇ ꯑ
ꯍꯣꯏ ꯉꯍꯥꯟꯒꯩꯗꯒꯤꯕꯨꯗꯤ ꯉꯁꯤꯅ ꯈꯤꯇꯪꯕꯨꯗꯤ ꯉꯜꯂꯦ ꯑꯩ ꯕꯤ ꯑꯦꯠ ꯇꯝꯃ ꯂꯣꯏꯁꯜꯂꯦ ꯐꯥꯏꯅꯦꯜ ꯐꯥꯏꯅꯦꯜ ꯇꯤꯆꯤꯡ ꯈꯇꯪ ꯄꯤꯗꯧ ꯉꯥꯏꯔꯦ ꯍꯨꯏꯗ꯭ꯔꯦ ꯅꯨꯃꯤꯠ ꯅꯤꯅꯤ ꯍꯨꯝꯅꯤꯗ ꯉꯥꯏꯔꯦ ꯑꯗꯨ ꯄꯤꯊꯣꯛꯈ꯭ꯔꯗꯤ ꯂꯣꯏꯔꯦ ꯋꯥꯏ ꯁꯪꯉꯅꯤ
ꯇꯝꯅꯦ ꯍꯥꯏ ꯎꯝ ꯍꯥꯏꯗ ꯑꯩꯈꯣꯏꯗꯤ
ꯒ꯭ꯔꯦꯖꯨꯑꯌꯦꯁꯟ ꯂꯣꯏꯔꯕ ꯒ꯭ꯔꯦꯖꯨꯋꯦꯁꯟ ꯂꯣꯏꯔꯕ ꯎꯝ ꯍꯣꯏ ꯂꯣꯏꯕ ꯀꯌꯥꯝ ꯀꯨꯏꯔꯒꯦ
ꯍꯟꯊ ꯈꯇꯪꯅꯦ ꯃꯥꯡꯉꯕꯒꯨꯝꯕꯅꯤꯗ
ꯑꯣ ꯑꯗꯨꯗꯤ ꯑꯩꯅꯗꯤ ꯍꯜꯂꯅꯤ ꯑꯩꯗꯤ ꯑ ꯑꯣ
ꯀ ꯗꯦ
ꯑꯣ
ꯁꯦꯝꯒꯦ ꯍꯧꯖꯤ
ꯍꯣꯏ ꯍꯣꯏ
ꯀꯃꯨꯅꯤꯇꯤ
ꯎꯝ
ꯃꯔꯒ
ꯑꯣ
ꯑꯗ ꯃꯗꯤꯁꯦ
ꯑꯗꯨꯗꯤ ꯑꯩ ꯏꯅꯥꯎꯄꯤꯒꯤ ꯕꯦꯠꯆꯀꯨꯝꯕ ꯑꯣꯏꯗꯣꯏꯅꯦ ꯑꯩꯅ ꯑꯃꯨꯛ ꯃꯥꯁꯇꯔꯁꯨ ꯂꯣꯏꯔꯦꯕꯀꯣ ꯑꯗꯨꯒ ꯇꯧꯕꯅꯦꯕ ꯕꯤ ꯑꯦꯠꯁꯦ ꯃꯥꯁꯇꯔ ꯂꯣꯏꯔꯦ ꯇꯧꯕꯅꯦꯕ
ꯑꯥ ꯅꯧꯕꯁꯅꯦ ꯑꯣꯖꯥꯒꯨꯝꯕ ꯑꯣꯏꯅꯤꯡꯕ
ꯑꯥ ꯑꯣꯖꯥ ꯑꯣꯏꯅꯤꯡꯕꯒꯤ ꯑꯣꯏꯗꯣꯏꯅꯦ ꯎꯝ ꯑꯣꯏꯗꯣꯏꯅꯦ ꯑꯣꯖꯥ ꯑꯣꯏꯅꯤꯡꯕꯒꯤ
ꯎ ꯗꯥꯏꯅꯣ ꯍꯥꯏꯔ ꯀꯥꯟꯗ ꯑꯩꯗꯤ ꯃꯈꯥ ꯇꯗ ꯇꯦꯛ
ꯑꯍꯣꯏ ꯌꯥꯏ ꯀꯩꯅꯣ ꯑꯗꯨꯝ ꯒ꯭ꯔꯦꯖꯨꯋꯦꯁꯟꯗ ꯂꯣꯏꯁꯤꯟꯒꯦꯁꯨ ꯌꯥꯏ ꯑꯇꯣꯞꯄ ꯋꯥꯔꯦ ꯑꯩ ꯂꯣꯏꯁꯤꯜꯂꯅꯤ ꯃꯈꯥ ꯇꯥꯃꯨꯔꯦ ꯑꯩ
ꯑꯗꯨꯒ
ꯋꯥꯔ ꯃꯈꯥ ꯍꯣꯏ ꯑꯦꯛꯖꯥꯝꯒꯨꯝꯕ ꯊꯥꯕꯩ ꯂꯥꯏꯔꯤꯛ ꯄꯥꯕꯅ ꯑꯃꯅꯦ ꯑꯁ ꯌꯥ ꯋꯥꯔꯦꯅ
ꯑꯣ
ꯁꯥꯇ ꯑꯣꯏꯣ ꯑꯣꯏꯕꯕꯥꯔꯦ ꯑꯁ ꯀꯩ ꯋꯥꯔꯤ ꯁꯥꯟꯗꯣꯏꯅꯣ ꯈꯪꯗꯦ ꯍꯥꯏꯕ ꯑꯩꯁꯨꯣ ꯑꯩ ꯀꯩꯅꯣ ꯇꯧꯋꯦ ꯁꯧꯒ꯭ꯔꯤ ꯊꯣꯡꯉꯦ ꯑꯗꯨꯒ ꯊꯥꯡꯖꯤꯡꯃꯦꯠ ꯆꯥꯝꯃꯒ ꯆꯥꯗ꯭ꯔꯕꯣ ꯍꯜꯂꯣ
ꯍꯥꯥ
ꯍꯜꯂꯣ ꯇꯥꯔꯤꯕꯣ ꯑꯃꯨꯛ ꯇꯥꯗꯕ ꯃꯥꯜꯂꯦꯀꯣ ꯑꯣ ꯑꯩ ꯍꯥꯏꯕꯗꯣ ꯁꯧꯒ꯭ꯔꯤ ꯊꯣꯡꯉꯦ ꯍꯥꯏꯕ ꯑꯗꯨꯒ ꯊꯥꯡꯖꯤꯡ ꯑꯃ ꯃꯦꯠꯂꯦ ꯍꯥꯏꯕ ꯑꯣ ꯑꯗꯨ ꯅꯪ ꯀ ꯅ ꯆꯒꯦ ꯑꯅꯤꯔꯛ ꯍꯪꯉꯛꯄꯗꯣ ꯑꯗꯨꯒꯤ ꯑꯩ ꯇꯥꯗ꯭ꯔꯕꯅꯤ ꯑꯣꯏꯔꯦ
ꯑꯃꯨꯛꯨꯛꯇꯪ ꯍꯪꯉꯦ ꯑꯩ
ꯑꯦ ꯑꯩꯉꯣꯟꯗ ꯑꯅꯤꯔꯛꯛꯇꯥꯏꯌꯦ ꯀꯩꯒꯤꯅꯣ ꯑꯗꯨꯗꯤ
ꯀ ꯍ
ꯑꯣ ꯇꯦꯛꯅꯤꯀꯦꯜ ꯏꯁꯨꯒꯨꯝꯕ ꯑꯣꯏꯔꯝꯃꯅꯤ ꯑꯩꯉꯣꯟꯗ ꯑꯅꯤꯔꯛ ꯇꯥꯏꯌꯦ
ꯎꯝ ꯍꯥꯟꯗꯏ ꯁꯤꯁꯦ ꯀꯣꯜ ꯇꯧ ꯄꯨꯁꯨꯅ ꯌꯥꯗꯂ
ꯑꯣ ꯑꯩꯒꯤ ꯅ ꯑꯃꯛꯅꯦ ꯀꯩꯅꯣ ꯇꯧꯋꯦ ꯑꯩ ꯉꯍꯥꯟꯈꯩ ꯏꯚꯥꯂꯨꯋꯦꯇꯔ ꯑꯣꯏꯌꯦꯦꯕꯀꯣ ꯑꯩꯗꯣ
ꯀꯦꯛ
ꯈꯪꯕ꯭ꯔꯥ ꯑꯃ ꯎ ꯑꯩꯈꯣꯏ ꯁꯤꯁꯦ ꯀꯩꯅꯣ ꯇꯧꯗꯦꯗꯅ ꯑꯇꯣꯞꯄ ꯑꯣꯏꯌꯦꯕꯀꯣ ꯀꯣꯜ ꯇꯧꯗꯦꯕ ꯑꯩꯗꯣ ꯀꯣꯜ ꯇꯧꯕꯗꯤ ꯉꯔꯥꯡ ꯈꯛꯇꯪ ꯀꯩꯅꯣ ꯇꯧꯗ ꯉꯥꯏꯔꯤꯕ ꯑꯗꯣ ꯑ ꯅꯍꯥꯟꯉꯩ ꯀꯣꯜ ꯇꯧꯗꯕꯗꯨꯁꯨ ꯁꯨꯝ ꯌꯥꯝ ꯑꯣꯋꯥꯔ ꯑꯣꯏꯏꯕ ꯀꯩ ꯋꯥ ꯁꯠꯇꯣꯏꯗꯣ ꯈꯪꯗꯦꯕ ꯑꯗꯨꯒꯤ ꯇꯧꯗꯅꯦ ꯑꯗꯨ ꯉꯔꯥꯡꯗꯒꯤ ꯑꯗꯨꯝ ꯇ꯭ꯔꯥꯏ ꯇꯧꯔꯒꯦꯗꯥꯅ ꯇꯧꯕꯅꯦ꯫
ꯁꯨ ꯀꯩꯅꯣ ꯍꯥꯏꯗꯤ ꯉꯛꯇ ꯑꯣꯏꯌꯦꯕ ꯏꯩꯅꯗꯕ
ꯍꯣꯏ ꯑꯃ ꯉꯁꯥꯏ ꯃꯤ ꯑꯃꯁꯦ ꯁꯥꯔꯛꯑꯝꯃꯦ ꯑꯣ ꯍꯣꯏ ꯉꯁꯥꯏ ꯃꯤ ꯃꯃꯤꯁꯦ ꯍꯥꯏꯔꯝꯃꯦ ꯂ ꯑꯩꯗꯣ
ꯀꯎꯁ
ꯑꯗꯣ ꯆꯤꯟꯕꯨꯗꯤ ꯆꯤꯜꯂꯦꯕꯀꯣ ꯃꯥꯅ ꯍꯥꯏꯔꯛꯄ ꯀꯥꯟꯗꯣ ꯑꯗꯨꯒ ꯅꯨꯄꯤ ꯅꯠꯂꯝꯗꯕꯗꯨ ꯑꯗ ꯑꯩꯁꯦ ꯑꯗꯨꯝ ꯁꯥꯗ꯭ꯔꯕ ꯍꯥꯏꯗꯤ ꯃꯉꯣꯟꯗ ꯀꯩꯝꯇ ꯅꯨꯡꯉꯥꯏꯇꯕ ꯂꯩꯕꯩꯗꯤ ꯅꯇꯕ ꯋꯥꯣꯏꯗ ꯁꯪꯐꯝꯝ ꯈꯪꯉꯨꯕ ꯍꯣꯏ ꯍꯣꯏ ꯑꯩꯁꯨ ꯈꯔ ꯍꯣꯏ ꯑꯗꯨꯃꯥꯏꯅ ꯇꯧꯋꯦꯕ ꯋꯥꯏꯗ ꯊꯥꯎꯎꯪꯈꯪ ꯑꯣꯏꯗꯗꯤꯅꯤ ꯔ ꯑꯩ ꯑꯗꯨꯒꯤꯅꯦ ꯑꯗꯨꯁꯨ ꯅꯪꯒꯤ ꯀꯩꯅꯣ ꯅꯪꯒꯤ ꯋꯥꯆꯞꯀꯤ ꯃꯤꯡ
ꯑꯥ
ꯍꯣꯏ ꯑꯗꯨꯗꯒꯤ ꯁꯨꯡꯒꯪꯈꯛ ꯅꯗꯕ ꯃꯤꯁꯨ ꯑꯣꯏꯔꯦꯗꯅ
ꯍꯣꯏ
ꯍꯣꯏ ꯍꯣꯏ ꯑꯩꯅ ꯅꯪꯒꯤ ꯃꯤꯡꯗꯣ ꯑꯗꯨ ꯑꯗꯨꯗ ꯑꯗꯨ ꯍꯥꯏꯔꯛꯏꯅꯦ ꯅꯪ ꯆꯠ ꯂꯩꯔꯝꯕꯗꯨꯗ
ꯎ ꯅꯍꯥꯟ ꯑꯩꯁꯦ ꯀꯣꯜ ꯇꯧꯋꯦꯕ ꯅꯨꯄꯤ ꯅꯨꯄꯤꯗꯤ ꯑꯣꯏꯕ ꯀꯥꯟꯅꯗꯕꯩ ꯀꯛꯈ꯭ꯔꯒ ꯑꯗꯨ ꯑꯗꯨꯝ ꯇꯧꯕꯤꯕ ꯍꯥꯏꯗꯤ ꯁꯤꯁꯦ ꯄꯥꯏꯕ
ꯎꯝ
ꯌꯥꯝꯅ ꯃ ꯃꯇꯝ ꯂ
ꯅꯨꯡꯉꯥꯏ ꯍꯥꯏꯕꯗꯨ
ꯑꯣ ꯑꯩꯕꯨꯗꯤ ꯁꯤꯖꯤꯟꯅꯕꯗꯤ ꯈꯔ ꯀꯨꯏꯔꯦꯕ ꯑꯗꯨ ꯀꯣꯜꯗꯤ ꯇꯧꯅꯗꯕꯩ ꯋꯥꯟꯗ
ꯎꯝ
ꯍ ꯑꯗꯣ ꯍꯥꯟꯅ ꯑꯗꯨꯝ ꯃꯤ ꯑꯗꯨꯗꯤ ꯃꯤ ꯄꯥꯛ ꯋꯥꯔꯤ ꯁꯥꯗ꯭ꯔꯦ ꯈꯔꯗꯤ ꯁꯥꯔꯒ ꯑꯗꯨꯝ
ꯑꯍꯥꯝꯕ ꯇ꯭ꯔꯥꯏ ꯇꯧꯋꯦ ꯑꯗꯨꯒ ꯑꯩꯈꯣꯏ ꯑꯩꯅ ꯃꯔ ꯑꯣꯏꯕ ꯑꯗꯨꯗ ꯃꯣꯏꯗ ꯕꯤꯖꯤ ꯑꯗꯨꯝ ꯂꯩꯔꯝꯕꯒꯤ ꯑꯗꯨꯝ ꯆꯠꯄ ꯆꯕ ꯑꯗꯨꯝ ꯆꯠ ꯅꯤ ꯑꯃꯗꯤꯗꯤ ꯑꯗꯨꯝ ꯑꯗꯨ ꯃꯥꯥꯏꯅ
ꯎꯝ
ꯑꯗꯨꯗꯤꯁꯨ ꯃꯦꯁꯦ ꯃꯣꯏꯅ ꯃꯤꯁꯠꯅ ꯄ꯭ꯔꯥꯏꯚꯦꯠꯇ ꯊꯥꯔꯒ ꯏꯅ ꯍꯪꯉ ꯑꯗꯨꯃꯥꯏꯅ
ꯑꯥ
ꯍꯥꯏ ꯇ
ꯍꯣꯏ ꯍꯦꯛ ꯍꯦꯛ ꯁꯥꯟꯅꯖꯩꯕꯥꯅꯤ ꯑꯩꯁꯨ ꯃꯤ ꯁꯥꯟꯅꯅꯤꯡꯉꯥꯏ
ꯃꯩꯇꯩ ꯑꯌꯥꯝꯕꯅ ꯃꯩꯇꯩꯗꯤ ꯑꯣꯏꯗꯦꯀꯣ
ꯍꯣꯏ ꯍꯣꯏ ꯑꯗꯨꯃꯥꯏꯅ ꯇꯧꯋꯦ ꯑꯩ ꯏꯃꯥꯟꯅꯕꯤ ꯈꯔꯗꯤ ꯌꯥꯎꯃꯤꯟꯅꯕꯅꯦꯕꯀꯣ ꯃꯤꯁꯦ ꯑꯩꯅ ꯈꯟꯕꯗ ꯑꯩꯅ ꯈꯟꯕꯗ ꯌꯥꯝ ꯈꯪꯉꯝꯗꯧ ꯃꯥꯟꯗꯦ ꯈꯔ ꯈꯪꯉ ꯈꯪꯕꯅꯤ ꯑꯗꯨꯒꯤꯅꯤ ꯌꯨꯖꯔꯗꯣ ꯑꯅꯝꯕ ꯑꯅꯩ ꯇꯩ ꯑꯣꯏꯗꯦꯕ
ꯑꯣꯏꯗꯦ
ꯍꯅꯤꯡꯕꯨꯗꯤ ꯄꯪꯒꯅꯣ ꯍꯥꯏꯕꯃꯦꯅꯤ ꯗꯥꯏꯔꯦꯛ ꯀꯩꯩꯅꯣ ꯎꯝ ꯅꯨꯄꯤꯁꯦ ꯈꯔꯗꯤ ꯌꯥꯎ ꯃꯥꯜꯂꯦꯕꯀꯣ ꯑꯗꯨꯝ ꯑꯩ ꯀꯩꯅꯣ ꯇꯧꯋꯦꯕ ꯑꯩ ꯑꯗꯨꯝ ꯊꯦꯡꯅꯩꯌꯦꯕꯀꯣ ꯑꯗꯨꯒ ꯑꯩꯒꯤ ꯑꯇꯣꯞꯄ ꯇꯥꯛꯁ ꯊꯦꯡꯅꯕꯅꯦꯕ ꯑꯗꯨꯒ ꯀꯩꯅꯣ ꯇꯧꯗꯕ ꯎꯝ ꯃꯩꯇꯩ ꯅꯨꯄꯤ ꯀꯌꯥ ꯌꯥꯎꯗꯕ ꯌꯥꯝ ꯌꯥꯎꯗꯕ ꯍꯥꯏꯇꯥꯔꯦ
ꯑ ꯃ ꯃꯩꯇꯩ ꯃꯈꯥꯡꯉꯁꯨ ꯈꯔ ꯇꯥꯏ ꯇꯣ ꯇ
ꯑ ꯑꯥ ꯍꯣ ꯍꯣꯏ ꯍꯣꯏ ꯍꯥꯏꯗꯤ ꯑꯗꯨꯝ ꯈꯔ ꯑꯗꯨꯝ ꯍꯩꯕ ꯀꯥꯡꯕꯨꯕꯨꯗꯤ ꯂꯩꯕꯅꯦꯕꯀꯣ ꯌꯥꯝ ꯑꯗꯨꯒ ꯀꯩꯅꯣ ꯇꯧꯗꯕ ꯑꯗꯨꯝ ꯌꯥꯝ ꯄꯥꯛꯅ ꯃꯣꯏꯒ ꯋꯥꯔꯤ ꯁꯥꯟꯅꯈꯤꯗꯝ ꯃꯤꯅꯤꯅꯦ ꯂꯧꯁꯟꯕꯗ ꯋꯥꯕꯗ ꯋꯥꯔꯤ ꯁꯥꯟꯅꯕꯗꯣ ꯑꯩꯕꯨꯗꯤ ꯏꯃꯥꯟꯅꯕꯤ ꯌꯥꯝ ꯂꯣꯏꯅ
ꯑꯥ
ꯑꯗꯨꯝ ꯑꯗꯨꯒꯤ ꯑꯗꯨꯝ ꯃꯣꯏ ꯉꯥꯡꯒꯤꯁꯦ ꯀꯩ ꯍꯥꯏꯅꯣ ꯑꯩ ꯑꯗꯨꯝ ꯂꯣꯏ ꯈꯪꯉꯦ ꯐꯖꯅ ꯁꯨꯅ ꯍꯥꯏꯔꯛꯇ꯭ꯔꯁꯨ ꯑꯗꯨꯅ ꯑꯩꯕꫭꯏꯗꯤ ꯑꯗꯨꯝ ꯇꯥꯕ ꯍꯩꯌꯦꯕ
ꯎꯝ ꯎ ꯑꯦꯝ ꯌꯨꯗ ꯇꯧꯕ꯭ꯔꯥ
ꯑꯥ ꯑꯃꯤ ꯇꯅꯦ
ꯀꯣꯏꯅ ꯁꯨ ꯇꯧ ꯍꯥꯏꯕꯗꯤ ꯕꯦꯠꯇꯤ ꯇꯧꯗ꯭ꯔꯤ ꯃꯥ ꯃꯥꯁꯇꯔꯗꯨꯗ ꯑꯣꯏꯅ ꯇꯧꯋꯦ ꯁꯔ ꯂꯣꯏꯔꯒ ꯃꯥꯁꯨ ꯕꯦꯠ ꯇꯝꯊꯅꯤꯒ ꯀ ꯌꯥꯝꯛꯇꯗꯤꯗꯦ
ꯑ ꯀꯩꯗꯤ ꯄꯝꯃꯦ
ꯃꯣꯏꯗꯤꯗꯅꯦ
ꯑꯣ ꯑꯣ ꯅꯪꯒ ꯗꯤꯄꯥꯃꯦꯟ ꯄꯨ ꯂꯠꯇꯕ ꯎꯝ
ꯑꯃꯗꯤ ꯍꯥꯜꯂꯒ ꯑꯗꯨꯝ ꯆꯠꯈꯤꯕ ꯃꯣꯏꯅ ꯀꯩꯅꯣ ꯀ꯭ꯂꯥꯁ ꯇꯦꯟ ꯑꯗꯨꯋꯥꯏꯗ ꯑꯩ
ꯑꯥ
ꯑꯗ
ꯑꯣ ꯑꯩꯁꯨ ꯒꯦꯞ ꯑꯃ ꯂꯩꯔꯤꯅꯦ ꯃꯥꯁꯨ ꯇꯧꯗ꯭ꯔꯤꯅ
ꯒ꯭ꯔꯦꯖꯨꯑꯦꯁꯟ ꯂꯣꯏꯔꯦ ꯑꯗꯨꯝ ꯃꯥ ꯍꯥꯏꯕꯗꯤ
ꯁꯍꯣꯏ ꯅꯨꯡꯉꯥꯏꯇ ꯑꯗꯨꯝ ꯁꯤꯒꯤ ꯏꯁꯨꯁꯦ ꯆꯍꯤ ꯈꯔ ꯑꯗꯨꯝ ꯂꯩꯔꯦꯗꯅ ꯍꯣꯏ ꯍꯣꯏ ꯑꯗꯨꯝ ꯆꯍꯤ ꯈꯔꯗꯤ ꯁꯨꯔꯦꯗꯅ ꯁꯤ ꯁꯨꯁꯦ ꯅꯨꯡꯉꯥꯏꯇꯦ ꯑꯗꯨꯝ
ꯑꯗꯨ ꯑꯞ ꯅꯣꯗꯦꯜ ꯑꯣꯐꯤꯁꯥꯔꯅ ꯊꯥꯔꯇꯤ ꯁꯤꯛꯁ ꯑꯥ ꯄꯩꯁꯥꯁꯨ ꯐ꯭ꯔꯤꯗ ꯇꯝꯕꯁꯨꯉꯥꯏ ꯃ ꯃ
ꯍꯣꯏ ꯍꯣꯏ ꯍꯣꯏ
ꯒꯤ ꯑꯗꯨꯝꯕꯗꯨꯒ ꯑꯗꯨꯝ ꯄꯩꯁꯥꯗꯤ ꯃꯥꯟꯅꯩꯅꯦꯕ ꯑꯩꯈꯣꯏꯁꯨ ꯑꯩꯈꯣꯏꯅ ꯑꯃꯨꯛ ꯊ ꯑꯒꯤ ꯃꯟ ꯄꯤꯁꯟ ꯅꯨꯡ ꯃꯤꯁꯟ ꯑꯗꯨꯝ ꯆꯞ ꯃꯥꯟ ꯄꯠꯇꯗ
ꯍꯣꯏ ꯈ꯭ꯋꯥꯏ ꯃꯔꯨ ꯑꯣꯏꯅ ꯑꯃꯔꯣꯝꯗ ꯄꯩꯁꯥꯗꯨꯕꯨꯗꯤ ꯑꯃꯨꯛ ꯀꯣꯟꯅ ꯂꯥꯛꯈꯤꯕ ꯌꯥꯏꯑꯕ
ꯍꯣꯏ ꯃ
ꯗ ꯃꯥꯡꯉꯤꯕ ꯃꯇꯝꯗꯣ ꯎꯝ
ꯃꯥ ꯑꯗꯨ ꯑꯣꯖꯒ ꯏꯁꯅ ꯊꯋꯥꯁ ꯇꯧꯅꯤꯅ ꯑꯃꯨꯛ ꯇꯧꯋꯦ ꯍꯥꯏꯗꯤ ꯏꯁꯨꯗꯣ ꯂ ꯑꯣꯏ ꯔꯤ ꯍꯥꯏꯕ ꯍꯣꯏꯒꯦ
ꯍꯣꯏ
ꯈꯪꯗꯦꯗ
ꯑꯗꯣ ꯅꯪꯗꯤ ꯀꯩ ꯁꯕꯖꯦꯛꯇ ꯇꯧꯕꯅꯣ ꯅꯪ ꯁꯕꯖꯦꯛ ꯀꯩ ꯁꯕꯖꯦꯛ ꯑꯣꯏꯗꯣꯏꯅꯣ
ꯑꯩꯈꯣꯏꯒꯤꯗꯤ ꯀꯝꯃ꯭ꯌꯨꯅꯤꯇꯤ ꯀꯣꯂꯦꯖꯇꯅꯦ ꯍꯥꯏꯗꯤ ꯑꯩꯗꯤ ꯑꯃꯥ ꯑꯃꯦꯔꯤꯀꯥ
ꯎꯝ ꯎꯝ ꯎꯝ
ꯎꯝ
ꯎꯝ ꯈꯪ ꯋꯥꯁꯦ ꯌꯥꯔꯦꯗꯠꯄ ꯇꯠꯂꯦ ꯋꯥꯔꯤ ꯁꯥꯕꯁꯨ ꯍꯩꯇꯦ ꯋꯥꯔꯤꯗꯣ
ꯑꯩꯅꯦ ꯅꯨꯡꯉꯥꯏꯇꯕꯔ ꯝ
ꯑꯦ ꯅꯠꯇꯦ ꯄꯜꯄ ꯇꯠꯂꯤꯅꯤ ꯅꯪ ꯈꯣꯟꯗ ꯇꯠꯂꯦ ꯍꯥꯏꯕꯠꯇꯕ ꯋꯥꯔꯤꯁꯦ ꯑꯃ ꯅꯠꯇꯦ ꯅꯪ ꯐꯖꯅ ꯇꯥꯏꯌꯦꯕꯀꯣ ꯑꯗꯣ ꯋꯥꯔꯤꯁꯦ ꯑꯃ ꯁꯥ ꯂꯣꯏꯔꯒ ꯑꯃ ꯆꯞ ꯂꯦꯞꯄꯗꯣ ꯍꯣꯏ ꯍꯣꯏ ꯂꯩꯇꯕꯗꯣ ꯑꯗꯨ ꯇꯧꯋꯦꯕ
ꯍ
ꯍꯣꯏ ꯀꯩ ꯁꯥꯗꯣꯏꯅꯣ ꯅꯪ ꯉꯥꯏꯍꯥꯛ ꯈꯟꯕ ꯑꯃ ꯆꯪꯕꯗꯣ
ꯔꯤ ꯔꯨꯜꯁ ꯑꯦꯟ ꯔꯤꯒꯨꯂꯦꯁꯟ ꯌꯥꯝ ꯂꯩ ꯕꯅꯇꯦ
ꯍꯣꯏ ꯍꯣꯏ ꯄ ꯁꯁ ꯁ ꯉꯁꯦ ꯑꯅꯤ ꯎ ꯎ ꯨꯡ ꯆꯥꯛ ꯄꯨꯡ ꯃꯥꯄꯜꯗꯋꯥꯇꯥꯦ ꯍꯥꯏꯔꯕ ꯍꯦꯛ ꯍꯦꯛ
ꯍ ꯃꯥꯄꯟ ꯃꯥꯄꯟ ꯃ ꯈꯥꯏ ꯆꯁꯦ ꯆꯥꯏ ꯑꯗꯨꯗꯤ ꯅꯨꯡꯗꯥꯡ ꯋꯥꯏꯔꯝ ꯍꯨꯝꯕꯁꯣꯠ ꯄ ꯇ ꯍꯕꯅꯦ